ꯍꯜꯂꯣ ꯇꯕ꯭ꯔꯨ
ꯇꯥꯏ ꯀꯩꯗꯅ
ꯑꯩ ꯚꯤꯗꯤꯑꯣ ꯌꯦꯡꯉꯕꯅꯤꯗ
ꯀꯔꯤꯒꯤꯕꯤꯗꯤꯑꯣꯅꯣ ꯆꯥꯛ ꯊꯣꯡꯕꯒꯤ ꯗ ꯃꯥꯦꯗ ꯁꯥꯈꯔ ꯂꯥꯕ ꯃꯥꯦꯗ
ꯆꯥꯛꯇꯤ ꯉꯟꯁꯤꯁꯦ ꯈꯔ ꯂꯥꯝꯃꯦ ꯊꯕꯛ ꯈꯔ ꯇꯧꯔꯃꯒ
ꯀꯩ ꯊꯕꯛꯇ ꯇꯧ
ꯍꯥꯏ
ꯑꯥ
ꯀꯔꯤ ꯊꯕꯛ ꯇꯧꯕ꯭ꯔꯣ
ꯑꯩꯁ ꯏꯟꯁꯥꯡ ꯊꯥꯎꯅꯤꯡꯉꯥꯏ ꯍꯥꯏꯔꯤꯕꯅꯤꯅ
ꯎꯝ ꯌꯨꯝ ꯂꯩꯕ꯭ꯔꯣ
ꯌꯨꯝꯗꯅꯦꯍꯦ ꯌꯨꯝꯗꯒꯤ ꯃꯄꯥꯟ ꯊꯣꯛꯇ꯭ꯔꯦꯅꯦ ꯀꯥꯔꯛꯑ ꯂꯣꯏꯔꯦ ꯂꯧ ꯂꯣꯏꯔꯤꯕ
ꯎꯝ
ꯅꯣꯏꯗꯤ ꯂꯧ ꯁꯨꯗꯕꯅꯤꯅ ꯅꯨꯡꯉꯥꯏꯔꯝꯃꯅꯤꯅ
ꯐꯣꯂꯣ
ꯍꯧꯔꯦ ꯂꯥꯛꯑꯣ ꯃꯇꯦꯡ ꯄꯥꯡ ꯂꯥꯛꯑꯣ ꯅꯣꯡꯃ ꯅꯣꯡꯅꯤ ꯑꯃ ꯂꯥꯛꯎ
ꯌꯦꯡꯁꯨ
ꯅꯪꯒꯤ ꯌꯦꯡꯕꯗꯣ ꯌꯥꯔꯦ ꯅꯪ ꯏꯕꯨꯣ
ꯑꯣ
ꯌꯦꯡꯃꯗꯅꯀꯣ
ꯀꯩ ꯀꯩ ꯏꯟꯖꯥꯡ ꯍꯣꯠꯅꯔꯤꯒꯦ ꯍꯟꯗꯛꯄꯣ ꯁꯥ
ꯅꯠꯇ ꯉꯪꯗꯗ ꯑꯔꯩꯔꯩꯕ ꯁꯥꯔꯦꯗ ꯑꯁꯥ ꯍꯥꯞꯇ ꯏꯁꯀ꯭ꯔꯤꯟ ꯑꯅꯦꯍꯦ ꯅꯪꯪꯈꯣꯟ ꯌꯥꯝꯅ ꯀꯩꯅꯣ ꯇꯧꯤꯅꯦꯍ ꯌꯥꯝꯅ ꯇ ꯇꯞꯄꯤꯅꯦꯍ ꯌꯥꯝꯅ ꯇꯥꯗꯦ ꯍꯥꯏꯕ ꯔꯨꯝꯨꯝꯂ ꯈꯇꯔꯤꯌꯔ
ꯇꯥꯔꯕ꯭ꯔꯣ ꯇꯖꯦꯅ
ꯍꯥꯥ
ꯇꯥꯕ꯭ꯔꯣ
ꯅꯪꯗꯤ ꯌꯨꯝꯗ ꯑꯗꯨꯝ ꯂꯩꯕ꯭ꯔꯣ
ꯍꯣꯏ ꯂꯩꯌꯦ ꯉꯁꯤ ꯑꯥꯏ ꯑꯦꯁ ꯕꯤ ꯇꯤꯗ ꯀꯩꯅꯩꯅ ꯁꯤ ꯃ ꯆꯜꯂꯦ
ꯩꯒꯣꯩꯒꯣ ꯂꯣꯏ꯭ꯔꯤꯕꯣ ꯅꯪꯒꯤ ꯒꯥꯔꯤꯗꯣ
ꯑꯁ ꯑꯁ ꯉꯁꯤ ꯈꯛꯇꯪꯅꯤꯗ ꯆꯠꯄ ꯂꯤꯁꯤꯡ ꯑꯍꯨꯝ ꯍꯥꯏ
ꯆ ꯆꯥꯁꯤꯡꯗ ꯄꯔꯣ
ꯑ
ꯐꯥꯏ ꯁꯁꯗꯥꯗꯤ ꯍꯌꯦꯡ ꯌꯨꯝ ꯀꯨꯝꯅꯤ ꯍꯥꯏꯗ
ꯀꯩꯗꯧꯕꯒꯦ
ꯅꯪꯗ ꯂꯧ ꯁꯨꯕꯒꯤꯅꯦ ꯍꯥꯏ ꯉꯁꯥꯏ ꯀꯣꯗ ꯄꯥꯏꯈꯠ ꯑꯃꯝꯒ ꯀꯣꯗꯔꯣꯄꯗꯣ ꯄꯥꯏꯈꯠꯄꯤꯔꯒ
ꯀꯪꯦꯗ
ꯂꯧ ꯑꯃꯗꯤ ꯂꯣꯏꯔꯦ ꯍꯥꯏꯣꯏ ꯃꯣꯏꯒꯤꯗꯣ
ꯂꯧꯀꯦ ꯑꯩꯈꯣꯏ ꯍꯥꯏꯕ꯭ꯔꯣ
ꯂꯧꯈꯥꯏ ꯑꯃꯒ ꯑꯦ ꯁꯪꯉꯝ ꯑꯃꯒ ꯂꯧꯈꯥꯏ ꯑꯃꯒ ꯍꯥꯏ ꯁꯪꯒꯃꯥꯗꯤ ꯂꯣꯍꯤ ꯃꯜꯦ
ꯍꯤ ꯂꯣꯏꯕ ꯍꯥꯏꯗꯤꯦ
ꯄꯝꯄꯤꯤꯟ ꯄꯝꯐꯦꯟ ꯄꯝꯐꯦꯟ ꯂꯨꯍꯜꯂꯦ ꯑꯃꯗꯤ ꯃꯊꯛꯀꯤ ꯅ ꯑꯩꯈꯣꯏꯩ
ꯄ꯭ꯔꯕꯣ
ꯍꯣꯏ ꯑꯩꯈꯣꯏ ꯆꯦꯛ ꯒꯦꯁꯄꯨꯗꯤ ꯂꯣꯏꯈ꯭ꯔꯦ ꯅꯍꯥꯛ
ꯑꯠꯆꯥ ꯑꯠꯆꯥ ꯅꯣꯡꯁꯨ ꯇꯥꯗꯦ ꯑꯁ ꯍꯟꯗꯛꯁꯦ ꯇꯥꯕ꯭ꯔꯣꯗꯣꯝꯗꯨꯗꯤ
ꯑꯁ ꯂꯥꯛꯏ ꯉꯁꯥꯏ ꯈꯇꯪ ꯊꯥ ꯂꯩꯅꯦ ꯉꯁꯥꯏ ꯄꯨꯡ ꯑꯃ ꯑꯅꯤꯗ ꯇꯥꯏ
ꯑ ꯁꯤꯗꯗꯤ ꯇꯥꯗꯅ ꯑꯌꯨꯛꯇ ꯇꯥꯌꯦ ꯄꯨꯡ ꯁꯤꯛꯁ ꯊꯥꯔꯇꯤ ꯁꯤꯛꯁ ꯊꯥꯔꯇꯤꯗꯗꯤ ꯇꯥꯗ꯭ꯔꯦ ꯑꯁ ꯐꯖꯅ ꯆꯨꯕ ꯃꯜꯂꯦ ꯑꯌꯨꯛꯇꯗꯤ ꯑꯩ ꯀ꯭ꯂꯥꯁ ꯆꯠꯊꯣꯛꯄꯗꯧ ꯀꯔꯤ ꯊꯗꯣꯛꯄ ꯌꯥꯗ꯭ꯔꯕ
ꯇꯣꯃ ꯆꯠꯄꯣꯟꯅꯦ ꯃꯤ ꯈꯪꯅꯕ ꯆꯠꯇꯦ
ꯂꯩꯇꯦꯗ ꯃꯤ ꯍꯦꯛꯁꯨꯕꯈꯣꯏꯔꯁꯨ ꯆꯠꯂꯦ ꯑꯗꯨ ꯑꯣꯏꯔꯁꯨ ꯕꯦꯠꯁ ꯃꯅꯥꯗꯦ ꯃꯣꯏꯒꯤꯗꯤ ꯂꯣꯏꯈ꯭ꯔꯦ ꯀꯅꯤ ꯍꯥꯏ ꯑꯦꯛꯖꯥꯝ ꯊꯥꯔꯒ ꯂꯣꯏꯈ꯭ꯔꯅꯤ ꯍꯥꯏꯣꯏ ꯃꯣꯏꯗꯤ
ꯇꯪ ꯂ ꯑꯩꯈꯣꯏꯗꯤ ꯊꯧꯅꯗ꯭ꯔꯕꯣ
ꯑꯩ ꯏꯁꯅꯍꯥ ꯂꯣꯏꯔꯤ ꯍ ꯏꯗ꯭ꯔ ꯀꯅ ꯁꯥꯗꯅ
ꯀꯅꯔꯣ
ꯀꯣꯏ ꯂꯣꯔꯤꯁꯇ
ꯇꯥꯏꯗ ꯇꯧꯕꯕ
ꯑꯁꯤ ꯃꯨꯖꯤꯗ ꯃꯨꯖꯤꯗ ꯇꯧꯔꯦ ꯑꯗꯨꯒ ꯁꯤ ꯂꯝꯐꯦꯜꯔꯣꯝꯅꯀꯣ
ꯑꯣ
ꯑꯁꯤ ꯁꯅꯥ ꯀꯩꯊꯦꯜꯔꯣꯝꯗ
ꯀꯅꯥ ꯀꯅꯥꯔꯣ
ꯑꯟ ꯆꯥ ꯂꯨꯒ ꯑꯩꯒ ꯂꯔꯤꯁ
ꯍꯥꯏ ꯑꯩꯈꯣꯏꯗꯤ ꯇꯩ ꯑꯍꯨ ꯂꯤꯅꯦ ꯀꯩꯅꯣ ꯆꯥ ꯇꯤ ꯄꯀ ꯆꯥ ꯐꯪꯗꯦ ꯀꯨꯝꯀ꯭ꯋꯥꯗꯗꯒꯤ ꯍꯦꯟꯗ꯭ꯔꯦ
ꯉꯍꯥꯛ ꯍꯞꯇꯥ ꯑꯃꯒꯨꯝꯕ ꯂꯦꯞꯈ꯭ꯔꯒꯦ ꯉꯔꯥꯡꯗꯒꯤ
ꯇ ꯑꯩꯗꯤ ꯊꯥ ꯐꯥꯅꯤ
ꯐꯔꯦꯗꯣ
ꯑꯦ
ꯃꯥ ꯈꯔꯗꯤ ꯋꯥꯈ꯭ꯔ ꯃꯥꯅꯦ ꯑꯗꯨ ꯅꯃꯤꯠꯇ
ꯑꯣ ꯃꯆꯥꯂꯣꯝꯗꯤ ꯍꯟꯗꯛ ꯄꯩꯁꯥ ꯄꯥꯏꯕꯤꯔꯣ
ꯄꯥꯏꯗ ꯁꯃꯛ ꯀꯗꯅꯤꯔꯄꯅꯦ
ꯎꯝ
ꯑꯗꯨ ꯅꯁꯣ ꯑꯩꯅ ꯈꯔ ꯄꯨꯊꯣꯛꯎ
ꯕꯤꯁꯅꯨꯄꯨꯔ ꯀꯨꯝꯕꯗ
ꯎꯝ
ꯊꯣꯛꯂꯛꯑꯣ ꯊꯣꯛꯂꯛꯑꯣ ꯍꯥꯏꯕꯅꯤ ꯃꯥꯅ ꯇꯥꯏꯃꯤꯡ ꯆꯥꯗꯕ ꯑꯩ ꯂꯧꯔꯣꯛꯆꯠꯕ ꯃꯇꯝꯗ ꯃꯥꯗꯣ ꯆꯣꯊꯦꯛ ꯌꯧꯔ ꯀꯥꯟꯗ ꯐꯣꯟ ꯇꯧꯔꯛꯄ ꯃꯥꯜꯂꯦꯕ ꯑ ꯂꯧ ꯂꯩ
ꯑꯩ ꯃꯣꯏꯗ ꯉꯁꯥꯏ ꯆꯪꯉꯝꯃꯦ ꯑꯣꯅꯥ ꯑꯣꯅꯄꯥꯒꯂꯦ
ꯑꯅꯥꯎ ꯅꯨꯄꯥꯕꯨ ꯀꯌꯥꯝ ꯆꯥꯎꯔꯕꯣ
ꯆꯥꯎꯔꯣꯏꯗ ꯄꯈꯪ ꯐꯔꯦ
ꯑ ꯁꯟꯗꯁꯤ ꯂꯣꯏꯔꯦ ꯀꯣꯏꯒꯁꯦ ꯀꯠꯇꯤ ꯂꯩꯇꯅ ꯀꯛ ꯇꯅꯤ ꯂꯧꯉꯦ
ꯆꯝꯗꯤ ꯀ ꯄꯨꯔꯤ ꯍꯥꯞꯇꯥꯈꯗꯤ ꯏꯀ ꯂꯩꯕꯗꯣ ꯍꯥꯞꯇꯥ ꯈꯗꯤ ꯏꯪꯀ ꯂꯩꯕꯗꯣ
ꯁꯝꯗꯤ ꯅꯍꯥꯟ ꯕꯖꯥꯔ ꯀꯛꯑꯦ
ꯑꯣ
ꯇ ꯄ꯭ꯔꯀꯥꯄꯗ ꯍꯞꯇꯥ ꯑꯃ ꯐꯥꯗꯤꯦ ꯁꯨꯅ ꯁꯥꯡꯉꯤ ꯇꯄꯥꯔꯗꯤ ꯀꯥꯔꯣꯏ ꯂꯥꯛ ꯂꯣꯏꯔꯐꯣ ꯀꯩꯅꯣꯐꯥꯎ ꯀꯣꯏ ꯀꯣꯏ ꯐꯥꯎ ꯀꯥ
ꯑꯦ ꯂꯧꯧ ꯀꯥꯔ ꯀꯅꯨ
ꯑꯂꯧꯕ ꯍꯦꯛ ꯂꯣꯏꯔꯀꯥꯟꯗ ꯀꯥꯔꯀꯥꯟꯗ ꯐꯅ ꯅꯥꯟꯅ ꯅꯩꯊꯦꯛꯀꯤ ꯇꯧꯔꯒ ꯑꯃꯨꯛꯀ ꯍꯥꯏꯒꯠꯂꯨꯔꯒꯦ
ꯒꯥꯕꯤ
ꯎꯃꯨꯡ ꯀꯥꯕꯤ ꯅꯩꯐꯤꯦꯛꯄꯤ
ꯆꯠꯁꯦ ꯍꯥꯏꯕꯅꯤ ꯅꯨꯡꯗꯥꯪ ꯑꯩ ꯑꯩꯣꯏꯗꯧ
ꯉꯥꯏꯕꯅꯦ ꯑꯩ ꯂꯧ ꯂꯣꯏꯈꯤꯒꯅꯦ
ꯎꯝ
ꯑꯩ ꯀꯣꯔꯁ ꯇꯧꯁꯤꯗ꯭ꯔꯦ ꯅꯥꯟ ꯇꯧꯕꯛꯈ ꯑꯩ ꯂꯁꯦ ꯗꯦꯠ ꯀꯩꯅꯣ ꯐꯥꯏꯚ ꯃꯅꯨꯡꯗ ꯂꯣꯏꯉꯥꯏꯇꯕ ꯏꯇꯣꯝꯗꯅꯦꯕ ꯂꯍꯣꯡ ꯂꯋꯥꯥꯡ ꯁꯨꯕꯗ ꯈꯨꯈꯣꯏ ꯂꯧ ꯆꯥꯎꯕꯗꯣ ꯏꯌꯥꯝꯕꯗꯤ ꯊꯝꯄꯥꯛ ꯆꯠꯇꯦꯅ ꯄꯨꯡ ꯁꯚꯦꯟꯗ ꯑꯌꯨꯛ ꯆꯠꯂꯒ ꯄꯨꯡ ꯁꯤꯛꯁ ꯅꯨꯡꯊꯤ ꯜꯂꯛꯄꯅ ꯏꯇꯣꯝꯗꯅꯤ ꯁꯨꯔꯤꯁꯦ ꯄꯔꯤ ꯃꯁꯨꯔꯄꯁꯦ ꯑ ꯅ ꯃꯅꯨꯡꯉꯔꯤꯦ ꯈꯨꯨꯠꯀꯁꯤꯗꯤ ꯕꯣꯒ ꯌꯦꯡꯒ꯭ꯔꯦꯅ ꯀꯥꯟꯗꯤ
ꯃꯁꯤꯒꯗꯤ ꯌꯦꯉꯗ꯭ꯔꯣ
ꯆꯤꯗꯈꯥꯏ ꯅꯍꯥꯛ ꯉ ꯇꯨꯡꯕꯤ ꯉ ꯅꯧꯒꯄꯤ ꯌꯥ
ꯐꯅꯦꯅ
ꯏꯁꯁ ꯅꯍ ꯀꯩꯅꯣ ꯄꯣꯔꯆꯨꯒꯥꯜꯒ ꯒꯣꯕꯤꯌꯥ ꯊꯣꯛꯄꯩꯗꯤ ꯁꯤꯒ ꯇꯧꯌꯦ ꯄꯨꯡ ꯅꯨꯡꯗꯥꯡ ꯄꯨꯡ ꯅꯥꯏꯒꯤ ꯑꯌꯨꯛ ꯄꯨꯡ ꯃꯉꯥ ꯐꯥꯎꯅꯦ ꯇꯨꯝꯅꯕꯤ ꯑꯩꯈꯣꯏ ꯉꯥꯏꯔꯦꯨꯡ ꯂꯨꯄꯥ ꯆꯅꯤ ꯂꯩꯔꯒ ꯗꯁ ꯐꯕꯤꯍꯥ ꯂꯩꯒꯥꯏꯒꯤꯗꯧꯅ ꯑꯗꯨꯒ ꯌꯦꯡꯉꯝꯗꯥꯏꯗ ꯅꯣꯡ ꯆꯨꯔꯛꯄ ꯅ ꯁꯤꯛꯅꯦ ꯃꯤ ꯃꯉ ꯃꯩ ꯃꯨꯛꯈꯤꯕ ꯍꯥꯏꯅ
ꯑꯣ
ꯅꯣꯛꯄꯁꯤ ꯐꯣꯟꯗ ꯌꯦꯡꯉꯤꯗꯨ
ꯑꯣꯝ
ꯇꯤꯚꯤ ꯇꯧꯕꯗ ꯌꯦꯡꯉꯥꯏ ꯉꯥꯏ ꯂꯩꯗꯅ ꯑꯁ ꯂꯥꯏꯟ ꯑꯞ ꯇꯧꯔꯤꯉꯩꯗ ꯅꯣꯡ ꯀꯟꯅ ꯆꯨꯔꯛꯑꯦ ꯑꯗꯨꯒ ꯁꯤꯛꯅꯤꯡꯉ ꯐꯪꯉꯤꯗꯔꯦ ꯃꯤꯅꯤꯠ ꯑꯃ ꯑꯅꯤ ꯃꯇꯨꯡꯨꯡꯗꯗꯤ ꯃꯩ ꯃꯨꯜꯂꯛꯄꯗꯗꯤ ꯋꯥ ꯍꯥꯏꯉꯥꯏ ꯂꯩꯗꯅ ꯅꯣꯛꯑꯦ ꯍꯥꯏꯁꯦ
ꯂꯩꯔꯥꯛꯕ ꯑꯩꯈꯣꯏꯗꯤ ꯂꯥꯛꯈ꯭ꯔꯕꯣ
ꯂꯥꯛꯇ꯭ꯔꯤꯅꯦ ꯑꯁ ꯃꯗꯨꯅ ꯂꯥꯛꯑꯣ ꯂꯥꯛꯑꯣ ꯂꯥꯛꯑꯣ ꯑꯩꯁꯦ ꯃꯤꯔꯦꯝꯒꯤ ꯇꯥꯏꯞꯇ ꯂꯩꯒꯤ ꯇꯥꯏꯞꯇ ꯅꯎꯅꯧꯅꯣ
ꯇꯧꯕꯒꯤꯦ ꯈꯪꯗ꯭ꯔꯔꯤ
ꯊꯥ ꯃ ꯑꯃ ꯂꯩꯈꯤꯅꯤꯅ ꯖꯨꯂꯥꯏ ꯊꯥ ꯑꯃꯁꯦ ꯂꯩꯔꯛꯇꯧ ꯃꯥꯜꯂ
ꯑꯣ ꯄꯩꯁꯥꯗꯤ ꯑꯦꯁ ꯑ ꯐꯦꯠꯇ ꯆꯉꯃꯅꯤ
ꯏ ꯑꯗꯨꯝ ꯀꯥꯞꯕ ꯂꯩ ꯑꯗꯨꯕꯨ
ꯎꯝ
ꯅꯍꯥꯛ ꯃꯉꯥꯒꯨꯝꯕ ꯍꯦꯜꯂꯝꯝꯃꯅꯤꯌꯦ
ꯆꯣꯠꯊꯦꯗꯒꯤ ꯂꯩꯕ ꯑꯗꯨ ꯊꯔꯣꯗ ꯂꯩꯕ ꯃꯥꯜꯂꯦ
ꯊꯔꯃꯣꯟꯜ ꯂꯩꯕꯅꯦ ꯏꯅꯥꯎꯄꯤꯁꯤꯡꯅ
ꯑꯩꯒꯤ ꯌꯨꯝ ꯃꯈꯥꯗ ꯇꯤꯟꯒꯤ ꯑꯃ ꯂꯩꯕꯗ꯭ꯔꯣ
ꯎꯝ ꯃꯆꯦ ꯂꯩꯕꯅꯦꯗ ꯃꯆꯦ ꯃꯆꯦ
ꯉꯁꯤ ꯃꯤꯁꯨ ꯑꯅꯧꯕ ꯂꯥꯛꯄ ꯃꯥꯜꯂꯦ ꯁꯣꯊꯦꯗꯒꯤ
ꯑꯣ
ꯃꯁꯛꯇꯤ ꯈꯪꯕ ꯃꯃꯤꯡꯅꯤ ꯈꯪꯗ ꯍꯥꯏꯅꯤ
ꯀꯃꯔꯁꯇ ꯀꯥꯒꯦ ꯍꯥꯏꯅ ꯁꯦꯝꯕꯤꯝꯅꯤ ꯑꯗꯨ ꯑꯗꯨꯅꯤꯁꯨ
ꯑ
ꯕꯤꯀꯣꯝ
ꯎꯝ ꯏꯇ ꯀ ꯎꯝ
꯭ꯔꯥꯎꯟ ꯂ ꯐ꯭ꯔꯤꯅ ꯒꯦꯝꯁ ꯑꯦ ꯕꯣꯁꯉꯅꯥ ꯂꯩꯕ ꯑꯉꯥꯡꯁꯦ
ꯌꯥꯔꯣ ꯍ
ꯀꯩꯁꯨ ꯇꯧꯗꯕꯅꯤꯗ ꯑꯩꯗꯤ ꯑꯗꯨꯝ ꯇꯧꯅꯤꯗ
ꯑꯁ ꯑꯗꯨ ꯑꯣꯏꯔꯁꯨ
ꯀꯩ ꯏꯟꯖꯥꯡ ꯊꫭꯡꯗꫭꯏꯅꫭ ꯍꯧꯖꯤꯛꯇꯤ
ꯍꯩ ꯍ ꯂꯩꯕꯁꯤꯡꯗꫭ ꯃꯥꯅ ꯎꯝ ꯂꯧꯗꯣ ꯀꯩꯅꯣ ꯆꯠꯁꯤ ꯂꯧꯕ ꯆꯠꯁꯦ ꯍꯥꯏꯕꯗꯣ ꯑꯁ ꯆꯠꯂꯔꫭꯏ ꯉꯝꯗꯦ ꯑꯩꯈꯣꯏ ꯂꯧ ꯐꯨꯠ ꯆꯥꯎꯗꯩꯒ ꯃꯣꯏꯒꯨꯝꯒ ꯀꯨꯝꯃꯗꯤ
ꯎꯝ
ꯃꯥ ꯂꯣꯏꯗ꯭ꯔꯤ ꯃꯥꯂꯦ ꯕ꯭ꯔꯣꯟꯇꯤꯌꯥꯒꯤ
ꯑꯣ
ꯑꯩꯁꯨ ꯈꯪꯗ꯭ꯔꯤ ꯀꯩꯅꯣ ꯂꯣꯏꯔꯀꯥꯟꯗ ꯅꯧ ꯂꯣꯏꯔꯀꯥꯟꯗ ꯆꯠꯇꯧ ꯃꯥꯜꯂꯦ ꯑꯩꯒꯤ ꯇꯟ ꯏꯁ
ꯀꯩ ꯏꯟꯖꯥꯡ ꯀꯅꯥꯅ ꯊꯣꯡꯕ꯭ꯔꯣ ꯅꫭꯏ ꯆꯦꯅ ꯊꯣꯡꯕ꯭ꯔꯣ
ꯑꯩ ꯊꯣꯡꯅꯤꯅꯦ ꯑꯩ ꯉꯥꯏ ꯂꯩ ꯍꯥꯏꯅꯦ
ꯀꯩ ꯏꯟꯖꯥꯡ ꯊꯣꯡꯗꯣꯏꯅꯣ
ꯈꯪꯗꯦ ꯉꯁꯤ ꯀꯣꯏꯂꯔ ꯆꯥꯔꯁꯤ ꯍꯥꯏꯅ ꯂꯩꯌꯦ ꯃꯣꯏ ꯅꯍꯥꯟ ꯅꯍꯥꯟꯗꫭ ꯕ꯭ꯔꯣꯏꯂꯔ ꯐꯖꯅ ꯊꫭꯡꯕ ꯅꯩꯊꯦꯛꯄꯤ ꯃꯑꯣꯡꯅ ꯇꯧꯕꯤꯕ ꯑꯦꯁ ꯌꯨꯝ ꯂꯩꯁꯤꯡ ꯂꯣꯏꯅꯦꯍꯦ
ꯍ
ꯃꯇꯥꯟ ꯇꯟꯕꯒꯤꯔꯥ ꯑꯃꯨꯛꯀ ꯊꯣꯡꯉꯣ ꯑꯃꯨꯛꯀ ꯊꯣꯡꯉꯣ ꯍꯥꯏꯔ ꯂꯣꯏꯔꯦ
ꯍꯥꯎꯕꯅꯤ ꯍꯦ
ꯂꯨꯔꯦ ꯈꯪꯗ꯭ꯔꯦ ꯐꯨꯡ ꯐꯨꯡ ꯀꯥꯕꯤꯒ ꯀꯩꯀꯩꯗꯣ ꯑꯁ ꯗꯔꯨꯒꯗꯣ ꯅꯤꯡꯁꯤꯡꯂꯛꯄ ꯋꯥꯅꯤꯅ
ꯎꯁ ꯌꯥꯔꯦꯗ ꯉꯥꯏꯍꯥꯛ ꯁꯇꯣꯞ ꯂꯧꯈꯤꯒꯦ
ꯀꯔꯤ ꯍꯟꯗꯛ ꯂꯧ ꯁꯨꯕ ꯂꯧ ꯁꯨꯕ ꯆꯥꯛ ꯀꯟ ꯀꯟ ꯆꯥꯒꯦ ꯀꯩ ꯄꯨꯛ ꯀꯪꯕ
ꯆꯥꯎꯊꯣꯛꯑꯦ ꯍꯥꯏꯗꯅ
ꯁꯦꯝꯕꯗꯤ ꯂꯣꯏꯈ꯭ꯔꯕꯣ ꯌꯦꯟꯗꯨꯕꯣ
ꯕꯖꯥꯔꯗꯒꯤ ꯂꯧꯕ ꯆꯠꯈ꯭ꯔꯦ ꯑꯩꯈꯣꯏ ꯃꯥꯗꯔ
ꯑꯠꯆꯥ ꯆꯥ ꯐꯩꯌꯦ ꯐꯩ ꯑꯗꯨꯅꯗꯤ ꯀꯣꯝꯃꯦꯗ ꯊꯕꯛꯇꯤ
ꯎꯝ ꯃꯣꯔꯣꯏ ꯃꯉꯥꯝ ꯁꯦꯝꯃꯒ ꯊꯣꯡ ꯇꯥꯔꯤ
ꯏꯒꫭ
ꯑꯩ ꯅꯍꯥꯟ ꯄꯤꯕꯗꯣ ꯑꯩ ꯅꯍꯥꯟ ꯄꯤꯕꯗꯣ ꯀꯃꯥꯏꯅ ꯇꯧꯔꯒꯦ
ꯑꯁ ꯀꯟꯅ ꯐꯥꯎꯅꯗꯦꯗ ꯔꯤꯄ꯭ꯂꯥꯏ ꯇꯧꯗꯦꯗ ꯑꯃꯔꯛ ꯑꯅꯤꯔꯛ ꯇꯤ ꯇꯧꯕꯅꯦ
ꯚꯤꯗꯤꯑꯣ ꯀꫭꯜ ꯃꯒ ꯇꯧꯒꯟꯕꯅꯤꯅꯦ ꯑꯩꯈꯣꯏ ꯂꯣꯔꯤꯁꯇ